ꯎꯝ ꯉꯔꯥꯡ ꯀꯔꯤ ꯑꯗꯨꯗꯤ ꯅꯨꯄꯤ ꯐꯅꯌꯥꯝ ꯆꯦꯟꯅꯕ ꯌꯥꯍꯧꯋꯦꯕ꯫
ꯅꯨꯄꯤ ꯐꯅꯌꯥꯝ ꯆꯦꯜꯂꯦ ꯍꯥꯏꯁꯤꯗꯤ ꯑꯗꯩ ꯅꯨꯄꯤ ꯄꯨꯔꯤꯃꯦꯅ ꯖꯥꯠ ꯖꯥꯠꯀꯤ ꯅꯨꯄꯤꯖꯨ ꯄꯨꯔꯝꯒꯅꯤ꯫
ꯎꯝ꯫
ꯀꯥꯡꯒ ꯑꯗꯨꯋꯥꯗ ꯑꯦꯝ ꯌꯨ ꯑꯗꯨꯋꯥꯏ ꯀꯥꯡꯒ ꯑꯝ ꯆꯤꯡꯗ꯭ꯔꯣ꯫
ꯈꯪꯗꯦꯗ ꯑꯩ ꯃꯄꯥꯟ ꯊꯣꯛꯇꯦꯗ ꯑꯁ ꯊꯕꯛ ꯇꯨꯝꯃ ꯇꯨꯝꯃꯤꯀꯥꯟꯗ ꯃꯝꯃ ꯂꯩꯔꯝꯃꯦ꯫
ꯎꯝ ꯈꯧꯒꯠꯂꯛꯄꯗ ꯃꯝꯃꯝꯕ꯫
ꯎꯝ ꯀꯃꯥꯏ ꯇꯩꯅꯣ ꯈꯪꯗꯦ ꯉꯔꯥꯡ ꯀꯥꯡ ꯑꯣꯏꯕꯩꯔꯥ ꯈꯪꯗꯦ ꯅꯨꯃꯤꯠꯆꯨ ꯉꯟꯅ ꯇꯥꯕꯥ ꯈꯪꯗꯦ꯫
ꯉꯟ ꯇꯥꯔꯝꯅꯤ꯫ ꯁ꯭ꯋꯥꯏ ꯄꯪꯆꯤꯡꯗ ꯆꯤꯡꯉꯤ ꯒꯌꯥꯟ ꯑꯝ ꯇꯥꯗꯦ ꯀꯥꯡ ꯃꯆꯥ ꯃꯆꯥ꯫
ꯑꯩꯈꯣꯏ ꯑꯗꯣꯝꯗꯒꯗꯤ ꯆꯤꯡ ꯉꯝꯗ꯭ꯔꯦꯕꯣ꯫
ꯑꯥꯈꯣꯏ ꯑꯩ ꯑꯩꯈꯣꯏꯔꯣꯝꯗꯁꯨ ꯆꯤꯡꯗ꯭ꯔ ꯃꯥꯜꯂꯦꯍꯥ꯫
ꯊꯥꯏꯅ ꯑꯥꯉꯥꯡ ꯑꯣꯏꯔꯤ ꯀꯥꯟꯗ ꯆꯤꯡꯕꯗ ꯆꯤꯡ ꯉꯝꯕꯗꯣ ꯑꯩꯈꯣꯏꯗ ꯑꯗꯨꯝ ꯈꯔ ꯈꯔ ꯆꯥꯎ ꯇꯤ ꯑꯗꯨꯝ ꯆꯤꯡꯈꯤꯗ꯭ꯔꯦꯕ꯫
ꯎꯒꯤꯗ꯭ꯔꯦ ꯀꯥꯡ ꯆꯤꯡꯕꯨ ꯍꯧꯖꯤꯛ ꯑꯩꯈꯣꯏꯔꯣꯝꯗ ꯉꯥꯍꯥꯋꯥꯏ ꯈꯣꯏꯔꯣꯝꯗꯒꯤ ꯑꯅꯤꯔ ꯀꯩꯅꯣ ꯆꯤꯡꯉꯝꯃꯤ ꯀꯦꯀꯔꯨ ꯆꯤꯡꯉꯝꯃꯤ ꯕꯥꯕꯣꯟ ꯂꯩꯀꯥꯏ ꯆꯤꯡꯉꯝꯃꯤ꯫
ꯑꯣ꯫
ꯑꯩ ꯍꯧꯖꯤꯛ ꯇꯣꯛꯈ꯭ꯔꯦ ꯑꯗꯨꯝ ꯄꯪꯇꯣꯛ ꯇꯣꯛꯈ꯭ꯔꯦ ꯑꯃꯕꯥꯎ ꯆꯤꯡꯕꯤꯅꯕ ꯂꯩꯇ꯭ꯔꯦ꯫
ꯅꯨꯡꯉꯥꯏꯇꯦ ꯈꯪꯗꯦ ꯅꯨꯡꯉꯥꯏꯔ ꯅꯨꯡꯉꯥꯏꯇ꯭ꯔꯤꯔ ꯈꯪꯗꯦ꯫
ꯑꯗ ꯃꯤ ꯑꯇꯩꯖꯨ ꯑꯌꯥꯝꯕꯅ ꯃꯩꯇꯩ ꯃꯔꯨꯞꯁꯦ ꯐꯅ ꯂꯧꯅ ꯈꯠꯂꯛꯑꯦꯗꯨꯅ ꯍꯧꯖꯤꯛꯇꯤ ꯑꯃꯨꯛ꯫
ꯎꯝ꯫
ꯌꯥꯝ ꯑꯣꯟꯅꯔꯦ
ꯅꯣꯏ ꯃꯥꯗꯤ ꯈꯦꯠꯆꯤꯒ ꯍꯧꯍꯩꯇ꯭ꯔꯣ
ꯍꯩꯌꯦꯡ ꯌꯨꯝꯗ ꯂꯩꯔꯗꯤ ꯈꯦꯠꯁꯤ ꯉꯥꯛꯇꯅꯤ ꯃꯥꯅ ꯇꯧꯁꯜꯂꯤꯁꯤ ꯀꯥꯡ ꯃꯇꯝ
ꯎꯝ ꯑꯈꯣꯏ ꯃꯥꯅ ꯉꯍꯥꯟ ꯕ꯭ꯔꯤꯌꯥꯅꯤ ꯇꯧꯋꯤ ꯃꯔꯇꯟꯒꯤ
ꯃꯇꯟ ꯐꯔꯦꯌꯥꯟ ꯇꯧꯋꯦ ꯕꯔꯦꯌꯥꯅꯤꯒꯤ ꯃꯁꯤꯟꯗꯨꯝ ꯌꯥꯎꯗ꯭ꯔꯦꯕ ꯃꯥꯁꯥ ꯆꯥꯗ꯭ꯔꯅꯤꯅ
ꯎꯝ ꯅꯣꯏ ꯃꯥ ꯉꯥ ꯈꯛꯇꯔꯣ ꯆꯥꯔꯤꯁꯦ
ꯉꯥ ꯈꯛꯇꯅꯤ ꯉꯥꯁꯨ ꯑꯈꯟꯅꯕ ꯉꯥ ꯈꯥꯛꯛꯇꯅꯤꯗ ꯉꯥꯃꯨ ꯉꯇꯥꯏꯒ ꯑꯝ ꯆꯥꯕ ꯅꯠꯇꯦ ꯃꯥꯅ ꯇꯧꯔꯤ
ꯑꯁ ꯑꯗꯩ ꯉꯥ ꯃꯁꯛ ꯊꯤꯕ ꯆꯥꯗꯕꯅꯦꯃꯦ
ꯕꯦꯔꯅꯤ ꯃꯥ
ꯅꯪ ꯑꯇꯣꯝꯕ ꯑꯣꯏꯔꯦ ꯍꯌꯦꯡ ꯅꯪ ꯅꯨꯄꯤ ꯐꯔꯪ ꯈꯠꯅꯗꯣꯔꯤꯕꯣ
ꯀꯩꯒꯤꯅꯣ ꯍꯥꯏꯁꯦ
ꯏꯟꯁꯥꯡ ꯆꯥꯏ ꯆꯥꯗꯦꯅ ꯅꯃꯥꯅ ꯀꯝꯄ꯭ꯂꯦꯟ ꯇꯧꯕꯗꯅꯦ
ꯇꯧꯌꯦ ꯑꯩꯆꯠꯂꯣꯏ ꯑꯩ ꯑꯩ ꯅꯨꯄꯤꯖꯨ ꯀꯩꯅꯣ ꯌꯦꯟ ꯆꯥꯗꯦ ꯀꯩꯅꯣ ꯆꯞ ꯃꯥꯟꯅꯩ ꯃꯕꯥꯅꯤ ꯆꯤꯟꯖꯥꯛ
ꯑꯁ ꯑꯗꯨꯗꯤ ꯄꯨꯔꯥ ꯃꯅꯤ ꯃꯃꯧꯅꯤꯅꯦ
ꯃꯥꯅꯤ ꯃꯃꯧ ꯅꯨꯡꯁꯤꯅꯈ꯭ꯔꯅꯤ ꯑꯗꯩ ꯑꯩꯅ ꯉꯥ ꯂꯩꯔ ꯆꯪꯉꯛꯇꯣꯏꯅꯦ ꯏꯁꯩ ꯁꯛꯇꯣꯏꯅꯦ ꯂꯥꯏꯔꯕ ꯃꯔꯨ ꯐꯨꯛꯇꯠꯀꯦ ꯇꯧꯔꯒ
ꯑꯗꯣ ꯅꯨꯡꯉꯥꯏꯕ ꯃꯌꯨꯝ ꯁꯣꯡꯍꯟꯒꯦꯅ
ꯁꯛ ꯅꯨꯡꯉꯥꯏꯔꯣꯏꯗ꯭ꯔꯣ ꯀꯨꯝꯍꯩꯗꯣ
ꯃꯥꯅꯤ ꯄꯩꯁꯥ ꯅꯨꯡꯁꯥꯗꯣ ꯊꯣꯛꯑꯗꯤ ꯑꯗꯨꯃꯥꯏ ꯇꯧ ꯌꯥꯔꯤꯝꯅꯤꯗ
ꯌꯥꯔꯤꯝꯃꯦ ꯅꯨꯡꯉꯥꯏꯗꯣꯏꯃꯦ ꯀꯥꯟꯅꯔꯨꯞ ꯗꯁꯟꯗꯣꯏꯃꯦ ꯗꯨꯝ
ꯃꯥꯟꯅꯦ ꯄꯩꯁꯥ ꯄꯥꯏꯔ ꯀꯥꯔꯟ ꯇꯥꯕꯗꯤ ꯀꯌꯤꯝ ꯍꯥꯏꯅꯗꯦ
ꯍꯥꯏꯗꯦ ꯀꯥꯏꯗꯩꯅꯣ
ꯃꯤ ꯅꯨꯡꯉꯥꯏꯕꯒꯤ ꯄꯩꯁꯥ ꯄꯥꯏꯕꯩ ꯇꯧꯖꯔꯤꯅꯤꯅ ꯑꯗꯨꯗꯗꯤ ꯑꯗꯨꯝ
ꯆꯩ ꯂꯥꯛꯀꯅꯦꯕ ꯈꯥꯕꯩꯅ ꯊꯥꯒꯦ ꯍꯥꯏꯔꯛꯀꯅꯤ ꯅꯨꯄꯤꯅ ꯃꯔꯣꯝ ꯑꯃ ꯁꯦꯟꯗꯣ ꯊꯣꯛꯇ꯭ꯔꯝꯅꯤ ꯅꯨꯄꯤ ꯏꯁꯧ ꯂꯥꯡꯕ ꯍꯧꯔꯛꯑꯅꯤ
ꯑꯩꯗꯤ ꯅꯨꯄꯤꯒꯗꯤ ꯌꯥꯝ ꯊꯤ ꯂꯨ ꯇꯧꯅꯦ
ꯑꯩꯁꯨꯐꯥꯛ ꯇꯧꯋꯦ ꯀꯥꯏꯗꯩꯅꯣ ꯍꯧꯖꯤꯛꯇꯩ ꯍꯧꯅ ꯇꯧꯋꯦ
ꯎꯝ ꯑꯗꯣ ꯌꯥꯝ ꯀꯥꯏꯅ ꯇꯧꯔꯨꯒꯤ ꯅꯣꯍꯦ ꯏꯕꯨꯉꯣꯟ ꯀꯥꯔ ꯆꯠꯆꯒꯤꯖꯅꯤ
ꯅꯦꯈꯥꯏꯔ ꯆꯠꯒꯤꯗꯅꯕ
ꯑ ꯑꯗꯨꯒ ꯎꯝ ꯑꯁ ꯃꯤ ꯅꯒꯝ ꯃꯤꯅꯒ ꯃꯤ ꯍꯥꯜꯂꯤꯖꯦꯕꯣ ꯌꯥꯝ ꯊꯤꯅ ꯃꯔꯝꯃꯝ ꯂꯩ ꯄꯦꯟꯃꯟꯗꯕꯩ ꯑꯣꯏꯔꯝꯗꯧ ꯃꯥꯜꯂꯦꯗ
ꯃꯥꯅꯦ ꯑꯩꯈꯣꯏꯗꯤ ꯀꯩꯁꯨ ꯉꯝꯃꯣꯏꯕ ꯀꯤꯗꯨꯔꯣ ꯀꯝꯕ ꯉꯝꯗꯧ ꯃꯥꯟꯗꯦ ꯅꯕ
ꯑꯩꯗꯤ ꯉꯥꯅꯨꯕꯧ ꯍꯥꯠ ꯉꯝꯗꯦꯕ
ꯀꯤꯖꯩꯌꯦ ꯃꯣꯏ ꯇꯧꯔꯤ ꯗꯣꯅ
ꯑꯗꯨꯅꯦ
ꯑꯗꯨꯝ ꯀꯣꯛꯁꯦ ꯀꯩꯅꯣꯝꯒꯤ ꯊꯥꯛꯇ ꯌꯧꯗ꯭ꯔꯤꯕꯥꯎꯗꯤ ꯑꯗꯨꯝ ꯍꯥꯠꯇꯕꯖꯥꯠꯅꯤꯗ ꯀꯔꯦꯛ ꯆꯨꯔꯑꯀꯥꯟꯗ ꯍꯥꯠꯄꯖꯥꯠꯅꯦꯕ
ꯃꯥꯅꯦ ꯄꯦꯜꯂꯛꯇꯕ
ꯎꯝ
ꯃꯌꯥꯝꯗꯣ ꯄꯨꯔꯥ ꯐꯨꯝꯖꯤꯜꯂ ꯂꯩꯕꯗꯣ ꯑꯃꯨꯛꯇꯪꯗ ꯐꯨꯗꯣꯔꯛꯄꯩ ꯋꯥꯅꯦꯕ
ꯎꯝ ꯉꯔꯥꯡꯁꯨ ꯄꯥꯎ ꯑꯃ ꯊꯦꯡꯅꯩꯑꯕ ꯀꯔꯅꯥꯇꯀꯥꯗ ꯗꯥꯛꯇꯔ ꯃꯋꯥ ꯗꯥꯛꯇꯔ ꯑꯃꯒ ꯃꯆꯥꯅꯨꯄꯥ ꯑꯃꯒ ꯃꯥꯏ ꯅꯨꯄꯤꯅ ꯍꯥꯠꯗꯣꯛ
ꯃꯆꯥꯅꯨꯄꯥꯗꯨꯗ ꯍꯤꯡꯉꯦ ꯍꯥꯏꯕ ꯀꯩꯅꯣꯝ ꯍꯥꯏꯗ ꯑꯗꯨꯗꯤ
ꯆꯍꯤ ꯅꯤꯄꯥꯟꯒꯤꯗꯣ
ꯎꯝ
ꯑꯗꯨ ꯁꯤꯔꯦꯅ ꯇꯥꯕ ꯍꯥꯏꯅ ꯑꯣ ꯅꯨꯄꯤꯗꯣ ꯑꯗꯨꯝ ꯒ꯭ꯌꯥꯟ ꯇꯥꯅ ꯂꯩꯔꯤꯗꯨꯗ ꯐꯣꯟ ꯌꯦꯡꯉꯒ
ꯂꯝꯁꯥꯡꯗꯁꯨ ꯅꯠꯇ꯭ꯔꯣ ꯉꯔꯥꯡ ꯀꯔꯤ ꯃꯄꯥꯥꯟꯅ ꯃꯆꯥꯗꯣ ꯂꯥꯏꯁꯦꯟꯁꯗꯨꯅ ꯀꯥꯞꯄ ꯍꯥꯏꯗꯣ ꯑꯗꯨꯅ ꯁꯥꯊꯤ ꯁꯥꯊꯤꯕ ꯃꯤꯁꯦ ꯂꯩꯇꯕꯨ ꯑꯩꯈꯣꯏꯅ ꯁꯣꯝꯗ ꯑꯩꯗꯤ ꯁꯥ ꯆꯥꯗ꯭ꯅꯦꯒ ꯇꯧꯔꯤꯒꯁꯦ
ꯃꯤ ꯌꯥꯔꯒ ꯂꯩ ꯃ
ꯑ ꯃꯤꯌꯥꯠ ꯄꯥꯏꯔꯒꯐ ꯎꯝ
ꯍꯥꯥ ꯃꯥꯒꯤꯖꯦꯛꯁꯟ ꯀꯔꯤ ꯀꯔꯤ ꯃꯥꯒꯤꯖꯦꯦꯛꯁꯟꯌꯦ ꯏꯠ ꯂꯅ ꯍꯤꯠꯂꯔꯅ ꯚꯦꯖꯤꯇꯦꯔꯤꯌꯟ ꯑꯣꯏꯔꯒ ꯃꯤ ꯍꯥꯠꯀꯠꯂꯛꯄꯨꯝꯕꯅꯦꯕ ꯃꯥꯅ ꯇꯧꯔꯤꯗ
ꯃꯥ ꯑꯦꯞꯁꯇꯤꯟ ꯐꯥꯏꯟꯒꯤꯒ ꯇꯧꯔꯒ ꯑꯁ ꯃꯤꯒ ꯇꯧꯕꯩꯅꯦ ꯑꯗꯨꯕꯨꯗꯤ ꯁꯦꯝꯖꯅꯕ ꯕꯤꯗꯤꯑꯣ ꯃꯥꯟꯗ꯭ꯔꯣ
ꯃꯥꯅꯤ ꯑꯁꯤꯁꯦ ꯃꯥꯇꯅꯤꯗꯥ ꯃꯤꯒꯤ ꯑꯔꯨꯕ ꯐꯥꯏꯜꯗ ꯑꯗꯨꯝꯕ ꯑꯝꯇ ꯍꯥꯞꯄꯛꯇꯦ ꯃꯤꯅ ꯊꯥꯗꯣꯔꯛꯄꯗ
ꯃꯥꯅꯦ ꯑꯩꯕꯨꯧꯗ ꯆꯪꯉ ꯌꯦꯡꯉꯦ ꯐꯣꯇꯣꯐꯧꯗ ꯃꯤ ꯃꯁꯛꯈꯩꯗꯣ ꯂꯣꯏ ꯆꯜꯍꯜꯂꯦꯕ
ꯎꯝ ꯑꯁꯦꯡꯕ ꯄꯣꯠ ꯚꯤꯗꯤꯑꯣ ꯐꯣꯠꯇꯧ ꯌꯥꯗꯣꯏꯅꯤ
ꯑꯗꯨꯅ ꯑꯩꯗꯤ ꯊꯑꯣꯏꯅ ꯑꯗꯨꯒꯤ ꯕ꯭ꯂꯔ ꯆꯠꯍꯟꯕ ꯄꯣꯠꯈꯩꯗꯣ ꯀꯃꯥꯏꯅ ꯇꯧꯔꯒ ꯀꯔꯤ ꯑꯦꯞ ꯁꯤꯖꯤꯟꯅꯔꯒ ꯌꯦꯡꯕ ꯌꯥꯅꯤ ꯀꯣꯏꯊꯤꯗꯤ
ꯐꯥꯏꯜ ꯑꯅꯧꯕ ꯊꯥꯗꯣꯔꯛꯈꯤꯅꯦ ꯍꯥꯏꯕꯅꯦ
ꯎꯝ ꯐꯥꯏꯜ ꯀꯌꯥ ꯎꯝ ꯃꯥ ꯃꯥ ꯈꯅ ꯍꯤꯡꯉꯤꯒꯥꯏ
ꯈꯪꯗꯦ ꯑꯃꯨꯛ ꯍꯤꯡꯉꯦꯁꯨ ꯑꯩ ꯁꯤꯔꯁꯨ ꯑꯩ ꯀꯣꯡ ꯉꯥꯎꯋꯏꯗ ꯀꯅꯥ ꯂꯧꯗꯣꯏꯅꯣ
ꯑꯗꯨꯗꯤ ꯑꯣꯕꯣꯃꯥ ꯍꯤꯡꯉꯦ ꯍꯥꯏꯕ ꯀꯔꯤ ꯅꯠꯇꯦ ꯕꯤꯂꯥꯟꯗ ꯍꯤꯡꯉꯦ ꯍꯥꯏꯕꯞ ꯃꯥꯟꯅꯩ
ꯄꯥꯝꯁꯨ ꯑꯗꯏꯔꯁꯨ ꯍꯤꯡꯉꯤ ꯑꯗꯨꯝ ꯍꯥꯏꯕꯅꯦ ꯀꯗꯥꯏꯗꯒꯤ ꯅꯣꯏꯅ ꯑꯗꯨ ꯃꯥꯒꯨꯝꯕ ꯑꯃ ꯅꯣꯏ ꯑꯃꯦꯔꯤꯀꯥꯅ ꯍꯥꯠꯄ ꯉꯝꯕ ꯅꯠꯇꯦꯒꯥꯏ ꯍꯥꯏꯔꯛꯀꯅꯤ ꯃꯣꯏꯅ
ꯎꯝ ꯅꯣꯏ ꯅꯪꯗꯤ ꯂꯥꯟꯗꯦꯟ ꯍꯥꯠꯄꯒꯤ ꯀꯦꯁꯦꯠꯀ ꯂꯩꯔ ꯌꯦꯡ ꯅꯠꯇ꯭ꯔꯣ
ꯌꯦꯉ ꯏꯕꯣ
ꯎꯝ ꯑꯩꯍꯦ ꯑꯃꯦꯀꯥꯟ ꯇꯧꯊꯣꯛꯄꯁꯤ ꯑꯃ
ꯊꯤꯗꯧꯔꯣ ꯃꯤꯒꯤ ꯄ꯭ꯔꯁꯤꯗꯦꯟ ꯑꯗꯣ ꯑꯍꯤꯡ ꯆꯪꯉꯒ ꯐꯥꯔ ꯄꯨꯔꯛꯏꯅꯤ ꯃꯇꯩ ꯃꯅꯥꯎ ꯑꯗꯨꯝ
ꯑꯗꯨꯅꯦ ꯑ ꯅ꯭ꯌꯨꯌꯥꯔꯛ ꯅꯨꯃꯤꯠꯇꯨꯗ
ꯎꯝ ꯑꯍꯤꯡꯗꯨꯣ ꯄꯥꯔ ꯄꯨꯔꯦ
ꯇꯧꯒꯦꯗꯤ ꯌꯥꯝ ꯉꯝꯕꯖꯥꯠꯅꯤꯗ ꯃꯣꯏꯁꯦ
ꯑꯗꯨꯅ ꯀꯔꯤ ꯃꯥ ꯅꯣꯕꯦꯜ ꯐꯤꯁ ꯄ꯭ꯔꯥꯏꯖ ꯐꯪꯍꯧꯗꯕꯒꯤ ꯕꯦꯅꯤꯖꯨꯂꯥ ꯅꯨꯄꯤ ꯑꯃꯅ ꯐꯪꯍꯧꯗꯕ ꯃꯥ ꯑꯃꯛ ꯂꯧꯔꯤꯗꯨꯗꯤ
ꯅꯣꯔꯃꯦꯜ ꯐꯦꯖ ꯄ꯭ꯔꯥꯏꯖ ꯃꯉꯣꯟꯗ ꯄꯤꯌꯨ ꯍꯥꯏꯏ ꯃ ꯀꯩꯅꯣ ꯁꯠꯂꯅꯤ
ꯎꯝ ꯃꯃꯥꯅ ꯍꯥꯏꯗꯨꯗꯤ ꯑꯩꯅ ꯁꯨꯃꯥꯏꯅ ꯇꯧꯔ ꯏꯟꯗꯤꯌꯥꯒ ꯄꯥꯀꯤꯁꯇꯥꯟꯒꯤ ꯂꯥꯟ ꯑꯩꯅꯣꯏꯁꯜꯂꯦꯅ
ꯀꯦꯕ ꯇꯣꯟ꯭ꯔꯔꯤꯃꯦ
ꯎꯝ ꯑꯣꯄꯔꯦꯁꯟ ꯁꯤꯟꯗꯨꯒꯤꯗꯣ ꯑꯗꯩꯗꯤ ꯅꯣꯕꯦꯜ ꯐꯤꯁ ꯄ꯭ꯔꯥꯏꯖ ꯐꯪꯗꯕꯒꯤ ꯐꯤꯐꯥꯅ ꯑꯃꯨꯛ ꯑꯅꯧꯕ ꯄ꯭ꯔꯥꯠ ꯑꯃ ꯄꯤꯄꯥꯥꯒꯦ ꯑꯃ ꯇꯧꯅꯦ
ꯑꯩ ꯃꯤꯒꯤ ꯃꯤꯒꯤ ꯌꯨ ꯑꯦꯁ ꯃꯆꯥ ꯔꯦꯠ ꯀꯥꯔꯠ ꯆꯥꯎꯔ ꯃꯥ ꯍꯟꯗꯣꯛꯍꯜꯂꯤꯕꯃꯤꯅ
ꯥ ꯇꯥꯅꯤꯗ ꯄꯋꯥꯔꯁꯤꯗ ꯂꯣꯏ ꯂꯩꯔ꯭ꯔꯦꯗ
ꯐꯣꯟ ꯇꯧꯁꯤꯜꯂꯒ ꯍꯟꯗꯣꯛꯑꯂ ꯂꯩ ꯑꯩ ꯥ ꯊꯤꯒꯤ ꯅꯨꯄꯥꯥꯟꯅꯤ
ꯑꯣ
ꯑꯗ ꯏꯔꯥꯟꯁꯨ ꯃꯥꯅ ꯍꯧꯖꯤꯛ ꯃꯊꯣꯡ ꯈꯪꯍꯟꯗ꯭ꯔꯦ ꯍꯧꯖꯤꯛ
ꯎꯝ ꯅꯪꯗꯤ ꯑꯗꯨꯗꯤ ꯐꯨꯠꯕꯣꯜ ꯍꯥꯏꯔꯒ ꯏꯁꯄꯔꯤꯜꯂꯣ ꯗꯥ ꯁꯤꯔꯣ
ꯑꯩ ꯃꯦꯁꯤ ꯐꯦꯟꯅꯤꯗ ꯊꯥꯏꯅꯗꯣꯏꯅꯤꯗ
ꯎꯝ ꯌꯥꯗꯦ ꯅꯪ ꯑꯇꯣꯡ ꯑꯇꯣꯡꯕꯗ ꯂꯦꯞꯄꯗꯧ ꯇꯧꯋꯦꯗ
ꯇꯣꯡꯉꯨ ꯇꯣꯡꯉꯣ ꯂꯦꯞꯇꯗꯤ ꯀꯩꯅꯣꯅꯦ ꯑꯀꯨꯠꯄꯗꯤ ꯂꯦꯞꯄꯗꯤ ꯃꯤꯅ ꯎꯔꯣꯏꯅꯦ
ꯐ꯭ꯔꯥꯟꯁꯇ ꯉꯝꯗꯧꯔꯅ ꯐ꯭ꯔꯥꯟꯁ ꯍꯥꯏꯅ ꯄꯣꯔꯇꯨꯒꯜꯗ ꯉꯝꯗꯧꯔ ꯄꯣꯔꯇꯨꯒꯜ ꯑꯃꯨꯛ ꯍꯥꯏ
ꯑꯗꯨꯕꯨ ꯑꯩꯗꯤ ꯑꯁꯦꯡꯕꯅꯤ ꯗꯤꯞ ꯗꯥꯎꯟꯗꯤ ꯑꯩ ꯏꯖꯧ ꯃꯦꯁꯤꯒꯤ ꯕꯦꯟꯅꯦ
ꯎꯝ ꯏꯖꯧ ꯃꯦꯁꯤꯒꯤ ꯏꯖꯧ ꯌꯥꯗ꯭ꯔꯦ ꯍꯟꯗꯛ
ꯃꯦꯁꯤ ꯑꯦꯁ ꯃꯣꯏ ꯍꯟꯗꯛ ꯉꯔꯥꯡ ꯉꯔꯥꯡꯒꯤ ꯅꯥꯟꯒꯤ ꯕꯣꯜ ꯐꯖꯩ ꯏꯪꯂꯟꯒ ꯁꯥꯟꯅꯕꯗꯨꯅ
ꯐꯖꯩꯌꯦ ꯉꯔꯍꯥꯡꯒꯩ ꯑꯗꯨꯃꯥꯏꯅ ꯁꯥꯟꯅꯕ ꯎꯗ꯭ꯔꯤꯃꯦ
ꯎꯝ ꯕꯣꯜ ꯒꯨꯒꯜ ꯑꯝ ꯇꯧꯑꯦꯕ
ꯉꯍꯥꯟꯈꯩ ꯇꯥꯔꯤꯗꯨꯅ ꯑ ꯃꯃꯤꯡ ꯇꯥꯗ꯭ꯔꯤꯕ ꯀꯟꯇ꯭ꯔꯤ ꯈꯔ ꯑꯗꯨꯝ ꯇꯥꯕꯩꯩꯔ ꯈꯪꯗ
ꯎꯝ ꯂꯣꯏꯔꯝꯗꯥꯏ ꯂꯣꯏꯔꯝꯗꯥꯏ ꯀꯟꯅ ꯇꯧꯈꯠꯂꯛꯏ ꯃꯤꯅꯤꯠ ꯇꯔꯥ ꯇꯔꯥ ꯋꯥꯠꯂꯤꯉꯩꯗ
ꯑꯣ ꯑꯣ ꯑꯗꯨꯗꯅꯦ ꯃꯤ ꯕꯦꯠꯇꯤꯡꯗ ꯍꯧꯅꯔꯤꯁꯦ
ꯎꯝ ꯍꯨꯝ
ꯑ ꯉꯍꯥꯟ ꯏꯪꯂꯟꯗ ꯑꯃ ꯆꯜꯂ ꯃꯇꯨꯡꯗ ꯏꯅꯣꯁꯦꯟꯒꯤ ꯃꯃꯥꯟꯅꯕ ꯑꯃ ꯂꯨꯄꯥ ꯂꯤꯁꯤꯡ ꯌꯥꯡꯈꯩ ꯊꯥꯏ ꯍꯥꯢꯕ꯭ꯔꯥ
ꯀꯥꯢꯗ ꯀꯅꯥꯗ ꯊꯥꯔꯤꯕ ꯃꯥꯅ
ꯋꯥꯟ ꯑꯦꯛꯁ ꯕꯦꯇꯔ ꯇꯔ ꯖꯦꯟꯇꯤꯅꯥꯗ
ꯑ
ꯂꯥꯛꯑꯝꯒ ꯅꯤꯐꯨ ꯈꯔꯥꯍꯦꯟ ꯐꯪꯉꯦꯕꯟ
ꯐꯩꯅꯦ
ꯎꯝ ꯍ ꯇꯜꯂꯤꯗ
ꯑꯩꯁꯨ ꯑꯩꯁꯨ ꯐꯥꯏꯅꯦꯜ ꯐꯥꯏꯅꯦꯜ ꯅꯨꯃꯤꯠꯗꯤ ꯋꯥꯟ ꯑꯦꯁ ꯕꯦꯛꯇ ꯑꯩꯁꯨ ꯂꯨꯄꯥ ꯑꯉꯝꯕ ꯇꯔꯥꯔ ꯀꯨꯟꯂ ꯈꯤꯠꯇ ꯌꯦꯡ ꯇꯧ
ꯑꯩ ꯗꯤꯄꯣꯖꯤ ꯂꯨꯄꯥ ꯆꯍꯨꯝꯗꯩ ꯍꯧꯕꯅꯦ
ꯑꯗꯨ ꯇꯧꯁꯜ ꯂꯣꯏꯔꯦ ꯀꯩꯅꯣꯅꯦ ꯑꯩ ꯃꯦꯁꯤꯒꯤꯗꯃꯛꯇ ꯑꯩ ꯀꯟꯅ ꯍꯣꯠꯅꯒꯦꯅ ꯈꯜꯂꯤ
ꯑꯟꯀꯥꯔꯥ ꯃꯦꯁꯤ ꯍꯥꯏꯕ ꯀꯩꯅꯣꯝ ꯍꯥꯏꯗꯥꯢꯅꯦ
ꯑꯪꯀꯔꯥ ꯃꯦꯁꯤꯌ ꯍꯥꯢꯔ ꯂꯣꯔꯦ ꯀꯩꯅꯣ
ꯎꯝ ꯎꯝ
ꯗꯣ ꯐꯥꯔꯠꯐꯥꯎ ꯇꯥꯍꯧꯗꯁꯨ ꯃꯥ ꯁꯦꯀꯦꯟꯐꯥꯎꯗꯤ ꯇꯥꯗꯧꯔꯦ ꯑꯗꯣ
ꯐꯤꯐꯥꯒꯤ ꯃꯣꯏ ꯋꯥꯟ ꯑꯦꯁ ꯕꯦꯠꯀꯤꯗꯣ ꯌꯥꯎ ꯗꯦꯅꯦ ꯕꯣꯟ ꯍꯧꯅꯤ ꯍꯧꯔꯣꯏ ꯕꯣꯟ ꯍꯧꯅꯤ ꯍꯧꯔꯣꯏꯒꯤ ꯄꯩꯁꯥ ꯊꯥꯕꯝ
ꯑꯥꯔꯣꯡ ꯃꯨꯠ
ꯅꯍꯥꯟ ꯂꯧꯔꯦꯝꯕꯝꯗ ꯕꯣꯜꯟ ꯌꯦꯡꯉꯦ
ꯑꯥ
ꯂꯧꯔꯦꯝꯕꯝꯗ ꯕꯣꯜ ꯇꯧꯔꯒ ꯌꯦꯡꯕꯗ ꯃꯤꯈꯩꯁꯦ ꯄꯩꯁꯥꯁꯦ ꯄꯪꯊꯥ ꯊꯥꯅꯔꯛꯄ ꯍꯥꯏꯇꯥꯔꯦ
ꯎꯝ
ꯄꯥꯕꯨꯡ ꯃꯁꯦꯟꯗꯣ ꯑꯗꯨꯗꯨꯒ ꯎꯝ ꯑꯗꯨꯅ ꯄꯥꯕꯨꯡ ꯃꯁꯦꯜꯗ ꯑꯃꯅ ꯍꯥꯏꯔꯤꯌꯦ ꯑꯗꯨ ꯑꯣꯏꯔꯗꯤ ꯕꯣꯟ ꯍꯧꯅꯤ ꯍꯧꯔꯣꯢ ꯄꯩꯁꯥ ꯊꯥꯅꯁꯦ ꯍꯥꯏꯔꯛꯏꯅꯦ
ꯕꯣꯜꯁ
ꯎꯝ ꯑꯗꯨꯒ ꯑꯁ ꯃꯥꯗꯤ ꯐ ꯁꯥꯊꯤꯕ ꯅꯨꯄꯥꯅꯦ ꯍꯥꯏꯁꯤꯅꯤ
ꯄꯥ ꯌꯥꯝ ꯊꯥꯅꯔꯦ ꯍꯧꯖꯤꯛꯀꯥꯟꯗꯤ ꯖꯨꯋꯥꯔꯁꯦ ꯍꯩꯅꯔꯦ ꯂꯣꯏꯅ ꯂꯩꯀꯥꯏ ꯂꯩꯀꯥꯏꯒꯤ
ꯃꯥꯅꯤ ꯖꯥꯔꯁꯤꯁꯨ ꯄꯨꯔꯥ ꯏꯁꯀꯤꯟ ꯑꯃꯅꯦꯕ ꯍꯧꯖꯤꯛ ꯃꯇꯝꯗꯗꯤ
ꯎꯝ ꯅꯪꯒꯤ ꯅꯒꯥꯎ ꯃꯇꯝꯗꯒ ꯂꯧꯅꯔꯤꯕ ꯄꯩꯁꯥ ꯃꯌꯥꯝꯁꯦ ꯈꯖꯤꯛꯇꯠꯇꯦꯅ
ꯎꯝ ꯑꯗꯨ ꯍꯥꯏꯔꯒ ꯀꯔꯤ ꯗꯦꯞꯖꯤꯠ
ꯀꯔꯤ
ꯑꯃꯒ ꯐꯛꯂꯣꯡ ꯇꯣꯞꯀꯤ ꯐꯛꯂꯣꯡ ꯀꯥꯕꯤꯗꯣ ꯍꯥꯡꯉꯤꯕꯣ
ꯍꯥꯡꯕꯅꯦ
ꯎꯝ ꯑꯗꯣꯝꯗ ꯏꯍꯥꯏ ꯍꯥꯏꯗꯣꯛ ꯑꯥ ꯑꯗꯣꯝꯗ ꯏꯍꯥꯏ ꯍꯥꯏꯗꯣꯛꯇ꯭ꯔꯕꯣ
ꯑꯗꯨꯝ ꯆꯠꯂꯦ ꯑꯗꯣ ꯑꯩꯈꯣꯏ ꯀꯨꯃꯥꯔ ꯃꯅꯥꯎꯗꯅ ꯌꯥꯝ ꯇꯧꯔꯦ ꯍꯧꯖꯤꯛꯀꯥꯟꯗꯤ ꯃꯥꯒꯤꯅ ꯆꯥꯅꯕꯗꯣ ꯐꯖꯈꯠꯂꯛꯏꯌꯦ
ꯇꯥꯡꯉꯦ ꯍꯥꯏꯅꯦ ꯃꯥꯖꯦ
ꯇꯥꯡꯕꯨꯗꯤ ꯈꯔ ꯇꯥꯡꯉꯦ ꯑꯗꯨ ꯑꯣꯏꯔꯁꯨ ꯅꯨꯡꯉꯥꯏꯑꯕ ꯆꯥꯅ ꯊꯛꯅꯕ ꯐꯖꯩ ꯄꯣꯠ ꯀꯥꯞꯄꯦꯕ
ꯎꯝ ꯆꯥꯕꯗꯤ ꯋꯥ ꯂ ꯊ ꯀꯗꯨ ꯅꯨꯡꯉꯥꯏꯉꯣ
ꯑꯗꯨꯒꯤꯗ ꯍꯥꯡꯉꯦꯕ ꯍꯧꯖꯤꯕꯣ
ꯍꯥꯡꯅ ꯍꯧꯖꯤꯛ ꯑꯗꯩ ꯀꯗꯥꯥꯏꯗꯒꯤ ꯇꯣꯛꯄ ꯐꯦꯂꯣꯝ ꯃꯇꯟ ꯒꯤꯐ ꯄꯣꯛ ꯅꯨꯡꯒ ꯇꯧꯔꯦ
ꯃꯥꯏꯁꯨ ꯆꯥꯅꯕꯗꯤ ꯅꯨꯡꯉꯥꯏꯕꯅꯤ
ꯍꯥꯎꯖꯨ ꯍꯥꯎꯕꯅꯦ
ꯊꯥꯏꯅ ꯑꯩꯈꯣꯏꯁꯨ ꯃꯇꯝ ꯑꯃꯗ ꯑꯗꯨꯝ ꯂꯥꯛꯑꯝꯃꯦꯅ
ꯑ ꯈꯥꯕꯤ
ꯃꯇꯝꯗꯨꯅ ꯅꯨꯡꯉꯥꯏꯕ ꯍꯦꯟꯂꯤ ꯍꯧꯖꯤꯛꯇꯤ ꯕꯤꯠ ꯂꯩꯇ꯭ꯔꯦꯗ ꯍꯤꯗꯥꯛ ꯄꯥꯏꯕꯁꯦ
ꯑ ꯑꯗꯨꯛꯇꯤ ꯉꯥꯎꯅꯤꯡꯉꯁꯨ ꯌꯨ ꯊꯛꯑꯒꯁꯨ ꯆꯥꯡ ꯑꯃꯗ ꯂꯩꯕꯗꯣ ꯑꯣꯏꯅ ꯄꯥꯝꯃꯦꯅꯦ ꯅꯣꯡꯉꯥꯂ ꯋꯥꯕꯗꯣ ꯈꯪꯉꯦꯃꯦ
ꯎꯝ ꯕꯤꯠꯁꯨ ꯂꯩꯇ꯭ꯔꯦꯕ ꯇꯣꯏꯅ ꯊꯛꯆꯜꯂꯛꯑꯕꯅꯤꯅ
ꯎꯝ ꯃꯇꯝꯗꯨꯗ ꯍꯛꯆꯥꯡꯒꯤ ꯑꯦꯟꯇ꯭ꯔꯤꯒ ꯐꯕꯒꯤꯀꯣ
ꯎꯝ
ꯍꯦꯛꯇ ꯅꯣꯡꯉꯥꯂꯁꯨ ꯑꯗꯨꯝ ꯊꯛꯉꯝꯃꯤꯗ ꯇꯧꯔꯦ ꯍꯧꯖꯤꯛꯇꯤ ꯉꯝꯗ꯭ꯔꯦ
ꯑꯗꯒꯤ ꯉꯍꯥꯟꯋꯥꯏꯅ ꯑꯃꯨꯛ ꯇꯥꯡ ꯇꯥꯡ ꯊꯛꯄꯅꯤꯅ ꯅꯨꯡꯉꯥꯏꯇ꯭ꯔꯣ ꯋꯥꯈꯟꯗꯣ ꯕꯤꯠꯇꯨ ꯂꯩꯇ꯭ꯔꯣ ꯌꯥꯝ
ꯎꯝ
ꯍꯧꯖꯤꯛꯇꯤ ꯊꯛꯅꯤꯡꯉꯛꯄꯒ ꯁꯠ ꯊꯛꯆꯤꯟꯕꯤꯅꯦꯕ ꯑꯗꯨꯅ ꯀꯔꯤꯅꯣ ꯃꯒꯨꯟ ꯑꯃ ꯏꯔꯩ ꯂꯩꯇ꯭ꯔꯦꯕꯅ ꯑꯩ ꯇꯣꯛꯊꯣꯛꯑꯒ ꯇꯥꯡ ꯇꯥꯡ ꯊꯛꯑꯒꯦꯅ ꯈꯟꯀꯠꯂꯛꯑꯕꯅꯤ
ꯎꯝ ꯎꯝ ꯃꯥꯅ ꯊꯥꯏ ꯍꯥꯏꯗꯤ ꯊꯤꯟꯕꯤꯅꯕ ꯌꯨꯝꯗꯒ ꯊꯛ ꯅ ꯅꯅꯦꯒ ꯃꯅꯝ ꯅꯝꯃꯦꯒ ꯇꯧꯗꯅ
ꯀꯨꯝꯍꯩ ꯍꯔꯥꯎꯕ ꯑꯃ ꯂꯩꯀꯥꯟꯗ ꯍꯔꯥꯎꯕꯤꯅꯦꯕ ꯊꯛꯇꯔ꯭ꯦ
ꯑ ꯍꯧꯖꯤꯛꯇꯤ ꯄꯨꯔꯥ ꯅꯨꯃꯤꯠ ꯈꯨꯗꯤꯡ ꯀꯨꯝꯍꯩ ꯍꯔꯥꯎꯒ ꯃꯥꯟꯅꯔꯛꯄꯒꯤꯗꯨꯅꯤꯅꯦ
ꯑꯗꯨꯅꯦ ꯊꯛꯅꯤꯡꯉꯒ ꯈ ꯊꯛꯆꯜꯂꯦ ꯑꯗꯨ ꯍꯥꯏꯗꯤ ꯏꯔꯥꯏ ꯂꯥꯏꯅ ꯐꯪꯕ ꯄꯣꯠ ꯑꯁꯤ ꯃꯒꯨꯟ ꯑꯗꯨꯝ ꯍꯟꯊꯔꯛꯏꯗꯅ
ꯃꯥꯅꯦ
ꯑꯗꯨꯅ ꯑꯩ ꯈꯔ ꯈꯔ ꯇꯥꯡꯍꯜꯂꯒꯦ ꯑꯁꯨꯛ ꯌꯥꯝꯅ ꯃꯒꯨꯟ ꯂꯩꯕ ꯄꯣꯠꯁꯤꯕꯨ ꯑꯩꯅ ꯂꯥꯏꯅ ꯂꯧꯖꯩ ꯌꯥꯝ ꯅꯨꯡꯉꯥꯏꯔꯛꯇ꯭ꯔꯦ
ꯃꯥꯅꯦ ꯑꯃꯔꯣꯝꯗꯗꯤꯕꯣ ꯑꯁ ꯌꯨꯒ ꯂꯩꯔꯝꯗ ꯃꯤ ꯐꯅ ꯌꯥꯝ ꯁꯤꯕ ꯌꯥꯎꯅꯤꯕꯣ ꯂꯩꯕꯥꯛꯁꯨ
ꯑꯗꯨꯅꯦ ꯈꯡꯗꯦꯕꯣ ꯇꯧꯔꯤꯁꯦ ꯉꯔꯥꯡꯗꯤ ꯑꯩꯈꯣꯏ ꯃꯥꯁꯨ ꯐꯣꯟ ꯇꯧꯔꯦ ꯅꯥꯄꯥꯁꯨ ꯍꯟꯖꯜꯂꯛꯇꯦ ꯅꯪ ꯇꯥꯃꯣ ꯌꯥꯏꯁꯨ ꯍꯟꯖꯜꯂꯛꯇꯦ ꯍꯛꯆꯥꯡꯁꯨ ꯅꯨꯡꯉꯥꯏꯇꯦ ꯀꯃꯥꯏꯅ ꯇꯧꯗꯣꯏꯅꯣ
ꯅꯪꯗꯤ ꯀꯥꯏ ꯂꯩ ꯍꯪꯉꯛꯇ꯭ꯔꯣ
ꯑꯩ ꯑꯩꯁ ꯑꯥꯏ ꯗꯤ ꯀꯥꯗ ꯂꯩꯌꯦꯅ ꯍꯥꯏꯔꯦ ꯑꯗ ꯑꯩꯅ ꯑꯩꯈꯣꯏꯕꯥꯗ ꯐꯣꯟ ꯇꯧꯔꯦ ꯃꯥꯌꯨ ꯉꯥꯎꯅ ꯐꯣꯟ ꯄꯥꯏꯈꯠꯂꯦ ꯑꯩꯅ ꯌꯨꯝꯗ ꯂꯩꯇꯦ ꯍꯥꯏꯁꯦ ꯀꯃꯥꯏꯅ ꯇꯧꯔꯤꯅꯣ ꯏꯃꯥꯁꯨ ꯃꯆꯥ ꯉꯝꯗꯦ ꯍꯣ ꯍꯣꯏ ꯆꯪꯉꯒꯦ ꯆꯪꯉꯒꯦꯅ
ꯎꯝ ꯎꯝ ꯎꯝ ꯑꯗꯨꯕꯧ ꯆꯪꯕꯤꯔꯝꯒꯗꯕ ꯅꯠꯇꯦ
ꯎꯝ
ꯒꯨꯟꯗꯥ ꯌꯥꯝ ꯁꯥꯏꯅꯦ ꯑꯍꯟꯈꯩꯁꯦ
ꯑꯍꯜ ꯂꯃꯟꯁꯤ ꯒꯨꯟꯗꯥ ꯇꯧꯋꯦꯃꯦ
ꯎꯝ ꯃꯣꯏ ꯃꯣꯏꯅ ꯒꯨꯟꯗꯥ ꯇꯧꯁ ꯑꯩꯈꯣꯏ ꯃꯆꯦꯠ ꯑꯃꯨꯛ ꯌꯧꯕ ꯉꯝꯗ꯭ꯔꯦ
ꯑꯐꯥꯎ ꯑꯔꯤꯟ ꯁꯥꯗꯅ ꯃꯁꯩꯗ